ꯍꯜꯂꯣ ꯇꯥꯕ꯭ꯔꯥ
ꯇꯥꯏ
ꯍꯇꯥ ꯂꯥꯛꯄ꯭ꯔꯥ ꯅꯗꯕꯤꯗ ꯀꯣꯜ ꯑꯗꯨꯝ ꯑꯁꯦꯡꯕꯗ ꯂꯥꯛꯄ꯭ꯔꯥ
ꯑꯦꯦꯞꯇ
ꯑꯣꯀꯦ ꯃꯤꯅꯤꯠ ꯇꯔꯥꯗꯣ ꯑꯗꯨꯝ ꯌꯦꯡꯉꯣꯀꯣ ꯄꯨꯡ
ꯑꯗꯣ ꯃꯤ ꯊꯥꯔ ꯃꯤ ꯊꯥꯔꯇꯤ ꯍꯥꯏꯅꯦ ꯌꯥꯝꯃꯟꯗ꯭ꯔꯣ
ꯃꯤ ꯊꯥꯔꯇꯤ ꯍꯥꯏꯕꯗꯤ
ꯊꯥꯔꯇꯤ ꯊꯥꯔꯇꯤ ꯃꯤ ꯊꯥꯔꯇꯤꯗ ꯐꯣꯟ ꯇꯧ ꯍꯥꯏꯌꯦ ꯃꯤꯅꯤꯠ ꯇꯔꯥ ꯇꯔꯥ
ꯑꯣ ꯊꯥꯔꯇꯤ ꯍꯥꯏꯕꯁꯦꯀꯣ ꯀꯩꯅꯣꯅꯦ ꯃꯤ ꯇꯔꯥ ꯍꯥꯏꯕꯁꯦ ꯃꯤ ꯑꯃꯗ ꯃꯔꯤ ꯃꯔꯤꯃꯛ ꯇꯧꯕ ꯌꯥꯏꯑꯕ ꯑꯗꯨ ꯑꯗꯨꯝ ꯊꯥꯔꯇꯤ ꯄꯥꯕ ꯌꯥꯔꯦ ꯑ ꯑꯈꯣꯏꯁ ꯐ ꯇꯤ ꯃꯤꯅꯤꯠꯁ ꯇꯧ ꯎꯕ ꯌꯥꯏꯕ ꯒ꯭ꯌꯥꯟ ꯇꯥꯕ꯭ꯔꯥ ꯐꯣꯔ ꯐꯣꯔ ꯇꯥꯏꯝ ꯇꯧꯕ ꯌꯥꯏꯑꯕ ꯃꯤꯅꯤꯠ ꯇꯔꯥ ꯌꯧꯔꯗꯤ ꯑꯗꯨꯝ ꯑꯃꯨꯛ ꯃꯨꯠꯊꯠꯂꯒꯀꯣ ꯑꯃꯨꯛ ꯇꯧꯕ ꯌꯥꯏ ꯑꯗꯨ ꯑꯩꯅ ꯅꯪꯉꯣꯟꯗ ꯇꯧꯕꯅꯤꯅ ꯅꯪ ꯅꯪꯁꯨ ꯑꯗꯨꯝ ꯕꯦꯅꯤꯐꯤꯠ ꯂꯥꯛꯀꯅꯦꯕ
ꯎꯝ ꯎꯝ
ꯇꯥꯕ꯭ꯔꯥ
ꯑꯗꯣ ꯁꯦꯝ ꯄꯥꯔꯁꯦꯟ ꯑꯃ ꯇꯧꯔꯁꯨ ꯀꯩꯁꯨ ꯀꯥꯔꯣꯏꯗꯕ ꯑꯗꯣ ꯑꯗꯨꯏ ꯋꯥꯅꯤ
ꯃꯔꯤ ꯉꯥꯛꯇ
ꯎꯝ
ꯑꯩꯅ ꯅꯪꯉꯣꯟꯗ ꯇꯧꯕꯁꯦ ꯅꯪꯁꯨ ꯑꯩꯗ ꯇꯧꯕꯒ ꯆꯞ ꯃꯥꯟꯅꯩ ꯅꯪꯅ ꯑꯃꯨꯛ ꯑꯩꯉꯣꯟꯗ ꯇꯧꯕ ꯌꯥꯗ꯭ꯔꯦ ꯑꯩꯈꯣꯏꯅꯦꯒꯤꯗꯤ ꯑꯗꯨꯝ ꯌꯥꯎꯈ꯭ꯔꯕꯅꯤꯅꯀꯣ ꯑꯗꯨꯒꯤ ꯋꯥꯔꯤꯅꯤ ꯕ ꯑꯁꯤꯗ ꯂꯣꯏꯔꯒ ꯑꯗꯨꯝ ꯌꯦꯡ ꯉꯁꯦꯗꯤ ꯑꯗꯨ ꯄ꯭ꯔꯣꯐꯥꯏꯜꯗꯣ ꯑꯃꯨꯛ ꯆꯪꯉꯀꯣ ꯀꯔꯤ ꯀꯔꯤ ꯂꯩꯥ ꯕ ꯍꯥꯏꯕꯗꯣ ꯍꯧꯖꯤꯛꯅ ꯑꯍꯥꯟꯕ ꯑꯩꯁꯨ ꯑꯍꯥꯟꯕ ꯕꯅꯦ ꯅꯪꯕꯨ ꯇꯧꯕꯁꯦ ꯍꯧꯖꯤꯛ ꯑꯁꯤ ꯔꯦꯀꯣꯔꯠꯁꯨ ꯇꯧꯋꯦꯕ ꯑꯩꯈꯣꯏ ꯑꯅꯤ ꯇꯧꯕꯁꯦ ꯑꯩ ꯇꯧꯗ꯭ꯔꯤꯉꯩ ꯀꯅꯁꯨ ꯇꯧꯗ꯭ꯔꯤ ꯑꯩ ꯅꯍꯥꯟꯗꯒꯤꯗꯤ ꯗꯤ ꯍꯪꯕꯅꯦ ꯑꯗꯨ ꯑꯗꯨꯝ ꯂꯩꯗꯅ ꯐꯣꯟꯁꯦ ꯇꯧꯅꯤꯡꯗꯕ ꯍꯥꯏꯕ ꯇꯥꯔꯦꯅꯦ
ꯑꯗꯣ ꯔꯦꯀꯣꯔꯠꯁꯨ ꯇꯧꯋꯦ ꯍꯥꯏ ꯑꯗꯣ ꯋꯥꯔꯤ ꯁꯥꯟꯅꯗ꯭ꯔꯁꯨ ꯌꯥꯏ ꯅꯠꯇ꯭ꯔꯣꯗꯣ
ꯅꯣꯏ ꯋꯥꯔꯤꯗꯤ ꯁꯅꯥꯗ꯭ꯔꯗꯤ ꯌꯥꯔꯣꯏꯍꯦ ꯃꯣꯏ ꯀꯩꯅꯣꯒꯤꯅꯦ ꯁꯤ ꯋꯥꯔꯤ ꯁꯥꯟꯅꯕꯁꯦ ꯃꯣꯏ ꯑꯦ ꯑꯥꯏꯒꯤ ꯀ꯭ꯔꯤ ꯀꯔꯥꯒꯤ ꯀꯩꯅꯣ ꯇꯧꯒꯗꯕꯅꯦꯕ
ꯑꯣ ꯋꯥꯔꯤ ꯁꯥꯟꯅꯔꯛꯁꯦ ꯃꯤꯒꯤ ꯀꯟꯐꯤꯗꯦꯟꯁꯦꯜ ꯋꯥꯔꯤꯗꯤ ꯇꯥꯊꯣꯛꯈꯔꯗꯤ ꯀꯃꯥꯏꯅ ꯇꯧꯕ
ꯑꯗꯨꯗꯤ ꯑꯩꯈꯣꯏ ꯑꯩꯈꯣꯏꯒꯤ ꯀꯩꯅꯣꯅꯤꯅꯥ ꯀꯨꯁꯤꯅꯤꯅ
ꯖꯖ
ꯑꯗꯣ ꯅꯍꯥꯟ ꯅꯣꯇꯤꯐꯤꯀꯦꯁꯟ ꯊꯣꯛꯄꯗꯣ ꯑ ꯑ ꯑꯣ ꯀꯃꯥꯏꯅ ꯇꯧꯕ꯭ꯔꯥ ꯑꯦꯁ ꯐꯥꯝ ꯄꯨꯗ
ꯑꯁ ꯈꯪꯗ꯭ꯔꯦꯗ ꯃꯣꯏꯗ ꯗ꯭ꯔꯥꯛꯅꯦꯁꯨ ꯍꯥꯏꯕꯅꯤ
ꯎꯝ ꯗ꯭ꯔꯥꯞꯅꯦ ꯍꯩꯌꯦ ꯑꯣ ꯑꯗꯣ ꯗ꯭ꯔꯥꯞꯅꯦ ꯍꯩꯕꯗꯣ ꯑ ꯅꯣ ꯑꯣꯐꯤꯁꯦꯜꯗꯤ ꯂꯩꯇꯦꯕ ꯑꯣꯐꯤꯁꯦꯜ ꯎꯝ ꯑꯗꯨꯒ ꯁꯥꯏꯟꯁꯨ ꯇꯧꯔꯝꯑꯝꯗꯦ ꯅꯍꯥꯟꯒꯤꯗꯣ
ꯑꯥ ꯍꯣꯏ ꯑꯗꯨꯅꯤ ꯗ꯭ꯔꯥꯕ ꯑꯗꯨꯝ ꯑꯣꯏꯅꯤ
ꯎꯝ ꯑꯗꯨ ꯊꯣꯛꯇꯤ ꯊꯣꯛꯂꯛꯀꯗꯧ ꯃꯥꯜꯂꯦ ꯃꯣꯏꯒꯤ
ꯊ ꯈꯅꯤ ꯔ
ꯊꯦꯡꯅ ꯊꯣꯛꯂꯛꯇꯧ ꯃꯥꯜꯂꯤ ꯖꯨꯟ ꯖꯂꯥꯏ ꯖꯨꯂꯥꯏ ꯁꯋꯥꯗ
ꯑ ꯃꯨꯒꯤ ꯑꯗꯨꯃꯥꯏꯅ
ꯑꯥ ꯈꯪꯒꯥꯔꯦ ꯐꯔꯦ ꯇꯧꯔꯤꯕ ꯃꯌꯥꯝꯁꯦ ꯑꯧ ꯂꯩꯌꯦꯦ ꯑ ꯁꯨꯝ ꯂꯩꯕꯅꯤꯗ
ꯅꯪꯒꯤꯤ ꯅꯪ ꯅꯪꯒꯤ ꯆꯔꯁ ꯃꯤꯁꯜꯂꯕ ꯅꯪ ꯆꯠꯂꯤꯁꯦ
ꯑꯠꯇꯦꯗ ꯎꯝ
ꯑꯗꯨ
ꯃꯤ ꯑꯣꯏ ꯁꯦ ꯍꯥꯏꯗꯤ ꯍꯂꯒꯅꯤꯅ ꯉꯍꯥꯛꯇꯪ ꯚꯦꯀꯦꯁꯟ ꯂꯧꯕꯅꯤꯅ
ꯑꯁ ꯅꯪ
ꯏꯁꯟ ꯇꯧꯔ ꯑꯃꯨꯛ ꯍꯜꯂꯛꯀꯅꯤ ꯑ ꯈꯪꯗ꯭ꯔꯦꯅꯨꯡꯉꯥꯏ ꯑꯣ ꯔꯤ ꯔꯤ ꯊꯕꯥꯛ ꯇꯋꯦ ꯍꯧꯖꯤ ꯀ ꯃꯤ ꯑꯋꯥꯒ ꯑꯗꯨꯝ ꯆ ꯂꯅꯦ ꯃꯤ ꯃꯥꯒ ꯊꯕꯛ ꯌꯥꯝ ꯆꯠꯄ ꯃꯥꯜꯂꯕ
ꯀꯅꯥꯏ ꯃꯤꯅꯣ
ꯆꯪꯗꯦ ꯃꯤ ꯃꯥꯔꯒ
ꯀꯔꯤ ꯊꯕꯛꯅꯣ ꯃꯤꯅꯤꯃꯟ ꯅꯠꯇꯦ ꯇ ꯑꯗꯨꯗꯤꯅ ꯄꯤꯅꯤꯗ ꯂꯪꯁꯨ
ꯀꯩꯗꯧꯉꯥꯏ ꯂꯨꯍꯣꯡꯒꯦ ꯇꯧꯕ꯭ꯔꯣ
ꯑꯁ ꯑꯩ ꯊꯕꯛ ꯐꯖꯅ ꯇꯧꯒꯦꯗ
ꯑ ꯅꯪ ꯍꯧꯖꯤꯛꯀꯥꯟ ꯀꯔꯤ ꯊꯕꯛ ꯇꯧꯕ꯭ꯔꯣ ꯑ ꯅꯪꯒꯤ ꯄ꯭ꯔꯣꯖꯦꯛꯗꯤ ꯂ ꯇꯕ
ꯗ ꯀꯩꯅꯣꯗꯗ
ꯁꯠꯆꯥ
ꯇ ꯂꯣꯁꯗ꯭ꯔ
ꯅꯪ ꯑꯃꯨꯛ ꯑꯄ꯭ꯂꯥꯏ ꯇꯧ ꯇꯦ
ꯀꯔꯝꯕ
ꯅꯪ ꯑꯃꯨꯛ ꯑꯞ꯭ꯂꯥꯏ ꯇꯧꯋꯅ ꯑꯩꯈꯣꯏ ꯑꯃꯨꯛ ꯀꯥꯎꯋꯦꯅꯗꯤ ꯑ ꯑꯦꯝ ꯌꯨꯗ ꯑꯥ
ꯑꯩꯈꯣꯏ ꯈꯟꯕꯤꯗ꯭ꯔꯦꯗ
ꯀꯅꯥ ꯀꯅꯥ ꯂꯧꯕ꯭ꯔꯦ
ꯕꯗꯔ ꯒꯕꯤꯟꯒ ꯕꯗꯔ ꯔꯥꯖꯤꯞ ꯅ ꯑꯃ ꯂꯩꯔꯤꯌꯦ ꯑꯗꯨꯒꯒ
ꯑꯣ ꯣꯕꯤꯤꯟ ꯀꯩꯅꯣꯣꯔꯥ
ꯁ ꯑ
ꯑꯃꯗꯨꯅ
ꯎꯝ ꯐ ꯁꯤꯁꯇ
ꯑꯣ
ꯑꯗꯨꯒ ꯑꯃꯗꯨꯅꯅꯦ ꯀꯩꯅꯣꯗꯣ ꯀꯣꯕ ꯌꯥ ꯃꯅꯕꯖ ꯑꯁꯨꯅꯤ ꯍꯧꯧꯒꯤꯗ ꯅ ꯅ ꯍꯧꯒ ꯃꯤꯁꯨꯣ ꯀꯣ ꯎꯝ ꯅ ꯍꯒꯅꯦ
ꯑ
ꯑꯩꯈꯣꯏ ꯁꯦꯝ ꯑ ꯗꯤꯄꯥꯔꯠꯃꯦꯟꯒꯤ ꯃꯣꯏꯒꯤ ꯒꯦꯁ ꯐꯦꯀꯜꯇꯤ ꯑꯣꯏꯅ ꯂꯩꯕ
ꯑꯣ ꯑꯁꯦꯡꯕ꯭ꯔꯥ
ꯑꯥ ꯐꯤꯝ ꯦꯁꯇ ꯈꯦꯇ ꯑꯅꯤ ꯂꯧꯕ ꯎꯝ ꯃꯥꯔꯤ ꯑꯁꯨꯨ ꯅ ꯊ ꯅꯦꯍꯒꯤ ꯑꯩꯈꯣꯏ ꯂꯥꯏꯕ ꯁꯥꯏꯟꯁꯀꯤ ꯒꯦꯁ ꯐꯦꯀꯜꯇꯤ
ꯑꯣ ꯑꯣ ꯑꯆꯥ ꯑꯠꯆꯥ
ꯃꯣꯏ ꯑꯅꯤ ꯐꯤꯜ ꯏꯟꯚꯦꯁꯇꯤꯒꯦꯇꯔ ꯑꯣꯏꯕ
ꯑꯆꯥ ꯑꯠꯆꯥꯆꯥ ꯑꯆꯥ
ꯇꯧꯅꯤꯟ ꯔꯦ ꯇ ꯄꯣꯁꯦꯑꯀ
ꯍꯥꯏꯣꯏ ꯍ ꯅꯪ ꯅꯍꯥꯟ ꯇꯧꯕꯗꯤ ꯑꯗꯨꯝ ꯅꯨꯡꯉꯥꯏ꯭ꯔꯣ
ꯥꯏꯇ꯭ꯔꯦ
ꯍꯥꯥ
ꯅꯅꯨꯡ ꯑꯥꯏꯇꯔꯤ ꯍꯧꯖꯤꯛꯇꯤ
ꯅꯨꯡꯉꯥꯏꯇꯔꯦ
ꯎꯝ
ꯅ ꯅꯪꯒꯤ ꯅꯨꯄꯤꯗꯤ ꯀꯔꯤ ꯀꯔꯤ ꯇꯧꯕꯅꯣ ꯁ꯭ꯨꯜꯗ ꯆꯄ ꯀꯔꯤ ꯊꯕꯛ ꯂꯩꯕꯅ
ꯑ ꯃꯥꯗꯤ ꯍꯥꯟꯅ ꯀꯩꯅꯣ ꯇꯧꯗ꯭ꯔꯤꯉꯩꯗ ꯗ꯭ꯔꯃꯥ ꯇꯧꯔꯝꯃꯦꯕꯀꯣ ꯊꯤꯦꯇꯔꯒꯨꯝꯕ
ꯑꯣ
ꯑꯗꯨꯅꯅ ꯃꯣꯏꯒꯤ ꯁꯦꯇꯔꯒꯤ ꯑꯦꯁꯣꯁꯤꯌꯦꯁꯟ ꯍꯥꯏꯒꯗ꯭ꯔꯥ ꯑꯣꯔꯒꯅꯥꯏꯦꯁꯟ ꯍꯥꯏꯒꯗ꯭ꯔꯥ ꯅꯠꯇ꯭ꯔ ꯅꯣꯏꯒꯤꯁꯨ ꯂꯩꯖꯦ ꯅꯣꯏꯒꯤꯁꯨ ꯆꯥꯔꯖꯀꯤꯗꯣ ꯑꯗꯨꯒꯤ ꯇꯥꯏꯞꯇ ꯃꯣꯏꯁꯨ ꯑꯦꯁꯣꯁꯤꯌꯦꯁꯟ ꯂꯩꯌꯦꯕ ꯑꯗꯨꯗ ꯒ꯭ꯔꯥꯟ ꯍꯥꯏꯗꯤ ꯑꯩꯈꯣꯏꯒꯤ ꯀꯩꯗꯣꯏꯅꯣ ꯑꯥꯔꯇꯤꯁꯀꯤ ꯃꯣꯏꯒꯤ ꯒ꯭ꯔꯥꯟꯒꯨꯝꯕ ꯄꯤꯔꯛꯄꯗꯣ ꯑ ꯑꯖꯤꯁꯅꯦ ꯄ꯭ꯔꯣꯒꯥꯝ ꯇꯧꯗꯕ ꯌꯥꯗꯦꯕ
ꯑꯣꯀ ꯑꯠꯆꯥ ꯑꯆꯥ
ꯄ꯭ꯔꯣꯒꯥꯝꯁꯦ ꯅꯣꯠ ꯑꯣꯟꯂꯤ ꯏꯁꯇꯦꯖꯇ ꯇꯧꯕ ꯈꯣꯠꯄ ꯋꯥ ꯅꯠꯇꯕꯤꯗ ꯁꯨꯝ ꯑꯦꯋꯥꯔꯅꯦꯁꯨꯝ ꯑꯣꯏꯔ ꯂꯩꯗꯅ
ꯑꯝ ꯎꯝ
ꯑꯗꯨꯒꯨꯝꯕꯁꯨ ꯄꯤꯕ ꯑꯣꯏꯅ ꯁ꯭ꯀꯨꯜꯗ ꯆꯠꯂ ꯆꯠꯂꯒ ꯄ꯭ꯔꯣꯒꯥꯝ ꯇꯧꯕ
ꯑꯣꯀꯦ ꯑꯣꯀꯦ
ꯑꯗꯨꯗꯤ ꯃꯥ ꯁꯦꯀꯦꯟ ꯁꯦꯃꯤꯁꯇꯦꯔ ꯍꯟꯗꯛ ꯀꯥꯔꯤꯀꯣ
ꯎꯝ ꯑ ꯈꯣꯣꯏꯖ ꯄꯥꯔꯃꯦꯟꯗ ꯑꯗꯨꯗꯤ ꯌꯥꯝꯅ ꯄ꯭ꯔꯦꯁꯥꯔ ꯑꯣꯏꯔꯤꯅꯦ
ꯐꯖꯅ ꯇꯧꯋꯣ ꯐꯖꯅ ꯇꯧꯍꯜꯂꯣ ꯐꯖꯅꯔ ꯄꯥꯍꯜꯂꯣ ꯅꯪ ꯅꯪ ꯈꯨꯠꯇ ꯂꯩꯔꯦ
ꯂꯣꯏ ꯇꯧꯒꯥꯏꯔꯦꯅꯦ ꯁꯥꯏꯕꯣꯟꯜꯅꯅꯕ ꯑꯩꯉꯣꯟꯗ ꯏꯍꯜꯂꯛꯀꯅꯨꯀꯣ ꯍꯥꯏꯔꯛꯑꯦ ꯅꯦꯁꯇ ꯅꯪꯒꯤ ꯃꯦꯛꯁꯇ ꯏꯍꯜꯂꯛꯀꯅꯨꯀꯣ ꯍꯥꯏꯔꯛ ꯑꯦꯌꯦ
ꯑꯩꯅ ꯀꯔꯤꯔꯥ ꯑ ꯑꯁꯥꯏꯟꯃꯦꯟꯕ ꯒꯨꯝꯕ ꯀꯩ ꯀꯥ
ꯎꯝ ꯅ ꯑꯦꯁꯥꯏꯟꯃꯦꯟ ꯅꯠꯇꯦ ꯃꯣꯏ ꯏꯟꯇꯔꯅꯦꯜ ꯆꯠꯂꯨꯕꯗꯣ
ꯑ ꯑ
ꯂꯥꯏꯔꯤꯛ ꯀꯩꯅꯣ ꯑꯩꯅ ꯍꯟꯗꯛꯀꯤ ꯃꯣꯏꯒꯤꯗꯣ ꯀꯩꯅꯣꯅꯦ ꯑꯦꯛꯁꯇꯔꯅꯦꯜꯒꯤꯗꯣ ꯑꯩꯒ ꯀꯩꯅꯣ ꯇꯧꯔ ꯈꯔ ꯏꯃꯤꯟꯅꯈꯤꯕꯅꯦꯕ ꯑꯗꯣ ꯈꯪꯕꯨꯗꯤ ꯈꯪꯖꯦ ꯑꯗꯨ ꯁꯥꯔ ꯏꯕꯣꯜꯅ ꯁꯨꯝ ꯃꯥꯅ ꯈꯤꯇꯪ ꯆꯤꯡꯅꯕꯗꯣ
ꯑꯥ
ꯑꯗꯨꯒꯤ ꯃꯦꯛꯁꯇ ꯍꯦꯜꯂꯛꯀꯅꯨꯀꯣ ꯍꯥꯏꯌꯦꯦ ꯃꯣꯏꯒꯤ ꯐ꯭ꯔꯦꯟ ꯃꯌꯥꯝ ꯃꯃꯥꯡꯗ ꯑꯩ ꯑꯗꯨ ꯇꯣꯒꯥꯏꯕꯤꯅꯦ
ꯀꯥꯏꯗ ꯀꯩꯁꯦ ꯃꯣꯏ ꯑꯗꯨꯗꯤ ꯂꯣꯏ ꯎꯖꯥꯎ
ꯃꯦꯝ ꯁꯪꯒꯤꯇꯥ ꯍꯥꯏꯒ ꯈꯪ ꯕꯅꯤ
ꯎꯝ ꯂꯣꯏꯔꯦ ꯃꯨꯝꯁꯤꯡ ꯇꯈꯣꯏ ꯈꯪꯗꯦ ꯂꯣꯏꯅꯃꯛ ꯈꯪꯉꯛꯅꯤ ꯃꯣꯏ ꯋꯥꯔꯤꯒꯨꯝ ꯇꯧꯏ ꯀꯥꯟꯗ ꯑꯁ ꯃꯥꯗꯣ ꯋꯥ ꯉꯥꯡꯅꯤꯡꯕꯅꯦꯕ ꯇꯧꯔꯝꯃ
ꯑꯦ ꯃꯣꯏ ꯈꯥꯅꯤꯉ ꯈꯟꯖꯔ꯭ꯁꯨꯅꯨ ꯈꯜꯂꯅꯅꯤ
ꯀꯩꯁꯨ ꯀꯥꯏꯗꯦꯅ ꯍꯧꯖꯤꯛꯀꯥꯟ ꯑꯉꯥꯡꯁꯨ ꯅꯠꯇ꯭ꯔꯦꯅ ꯑ ꯍꯧꯖꯤꯛ ꯆꯥꯔꯥ ꯆꯍꯤ ꯌꯥꯝꯀꯥꯟꯁꯤꯗ ꯑꯃꯨꯛ ꯁꯤꯗ ꯀꯩꯅꯣ ꯃꯤ ꯈꯪꯍꯟꯗ ꯕꯤꯗꯠ
ꯃꯥꯅꯦ ꯂꯣꯟ ꯂꯣꯟ ꯇꯧꯕꯅ ꯄꯥꯝꯗꯦꯅꯦ ꯑꯩꯈꯣꯌꯒꯤ
ꯎꯝ ꯑꯗꯨꯅꯦ ꯗꯨ ꯆꯨꯝꯃꯦ ꯆꯨꯝꯃꯦ ꯆꯨꯝꯃꯦ ꯄꯕ ꯞꯕꯀꯔ ꯈꯣꯏꯗꯤ ꯑꯗꯨꯝ ꯎꯅꯕꯔꯣ ꯑꯝ ꯌꯨ ꯗ
ꯄꯪ ꯎꯅꯕ ꯐꯪꯗ꯭ꯔꯦꯗ
ꯅ ꯃꯥꯁꯨ ꯃꯊꯥ ꯈꯔ ꯁꯥꯕ ꯃꯥꯜꯂꯦ
ꯀꯩꯗ ꯁꯥꯔꯦꯕ ꯃꯥ
ꯑꯗꯨꯝꯒꯇꯗꯤ ꯇꯧꯋꯦꯅ
ꯄꯩꯁꯥꯔꯥ
ꯄꯩꯁꯥꯒꯤꯁꯨ
ꯈꯪꯗꯦꯗ ꯍꯧꯖꯤꯀꯟꯁꯦ ꯀꯩꯅꯣ ꯑꯃꯨꯛ ꯖꯤꯦ ꯑꯥꯔ ꯑꯦꯐ ꯑꯣꯏꯗꯤ ꯐꯗꯧꯅꯦꯕꯀꯣ ꯑꯩ ꯑꯩꯁꯦ ꯑꯃꯨꯛ ꯑꯣꯏꯔꯦ ꯑꯃꯨꯛ ꯑꯣꯏꯔꯦ ꯅꯦꯠ ꯅꯦꯠꯁꯤꯅ ꯍꯣꯏ ꯅꯪ ꯄꯤ ꯑꯩꯆ ꯗꯤ ꯇꯧ ꯊꯥꯖꯤꯟ ꯈꯣꯠꯂꯛꯄꯒꯤꯗꯤ ꯌꯥꯝ ꯀꯥꯟꯅꯔꯛꯑꯦꯕꯀꯣ ꯅꯦꯠꯀꯤꯁꯦ ꯑꯗꯣ ꯁꯨꯝ ꯄꯤ ꯑꯩꯆ ꯗꯤ ꯇꯧꯔꯛꯄ ꯑꯣꯏꯔꯒꯗꯤ ꯖꯤ ꯑꯔ ꯑꯗ ꯐꯥꯎꯅ ꯐꯩꯌꯦꯕ ꯅꯪ
ꯑꯗꯨꯅꯦ
ꯌꯥ ꯐꯥꯎꯗ꯭ꯔꯤ ꯅꯪ ꯀꯩ ꯀꯥꯟꯅꯔꯤꯒꯦ ꯑꯣꯡꯂꯤ ꯑꯩꯠ ꯊꯥꯎꯖꯟꯅꯤ ꯅꯪ ꯐꯪꯗꯣꯏꯁꯦ
ꯑꯗꯨꯅꯦ ꯑꯩ ꯏꯝꯐꯥꯜꯗꯗꯤ ꯈꯔ ꯐꯩꯌꯦ ꯏꯝꯐꯥꯜꯗ ꯂꯩꯕꯗꯤ ꯑꯦꯝ ꯌꯨ ꯂꯩꯕꯗꯤ ꯄꯩꯁꯥ ꯆꯠꯇꯕꯅꯤ ꯑꯇꯣꯞꯄ ꯂꯝꯗ ꯆꯠꯂꯣꯏ ꯁꯤꯂꯣꯡ ꯆꯠꯂꯨ ꯄꯩꯁꯥꯁꯦ ꯗꯕꯜꯅꯦꯕ ꯏꯁꯄꯦꯟ ꯇꯧꯕ ꯑꯁ ꯗꯦꯜꯂꯤ ꯒꯨꯝꯕꯁꯦ ꯍꯧꯖꯤꯛ ꯈꯣꯏ ꯗꯕꯜ ꯇ꯭ꯔꯤꯄ ꯁ꯭ꯄꯦꯟ ꯇꯧꯕꯁꯦ ꯑꯝ ꯌꯨꯡꯅ ꯗꯒꯤ ꯑꯗꯨꯒꯤ ꯏꯝꯐꯥꯜꯗ ꯂꯩꯕ ꯐꯥꯎꯗꯤ ꯌꯥꯏ
ꯅꯣꯏ ꯂꯩ ꯇꯁ ꯂꯩꯕ꯭ꯔ
ꯌꯦꯠꯇ ꯑꯗꯦ ꯍꯥ
ꯅꯪ ꯔꯤꯂꯦꯇꯤꯞꯁ ꯂꯩꯕ꯭ꯔꯕ ꯗꯦꯜꯂꯤꯗ
ꯍ ꯑꯩ ꯍꯣꯁꯇꯦꯜ ꯂꯩꯕꯅꯦ ꯑꯩꯈꯣꯏ ꯐ꯭ꯔꯦꯟ ꯈꯣꯏ ꯑꯗꯨꯝ ꯃꯌꯥꯝ ꯂꯩꯕꯅꯦ ꯑꯗꯨꯝ ꯑꯩꯈꯣꯏ ꯔꯤꯂꯦꯇꯤꯚ ꯈꯣꯏꯁꯨ ꯀ ꯅ ꯑꯗꯨꯝ ꯂꯩꯌꯦꯗ
ꯎꯝ ꯁꯁꯥꯏꯗꯤ ꯅꯪꯒꯤ ꯀꯩꯅꯣꯗꯣ ꯅꯪ ꯄꯩꯁꯥ ꯅꯨꯡꯁꯥꯗꯨꯒꯤ ꯋꯥꯅꯤꯗ
ꯎꯝ ꯑꯗꯨꯅꯦ ꯄꯩꯁꯥꯗꯤ ꯈꯔ ꯆꯜꯂꯦ ꯑꯗꯨꯣ ꯃꯤꯅꯤꯠ ꯇꯔꯥ ꯇꯥꯔꯦ ꯑꯃꯨꯛ ꯀꯣꯜ ꯇꯧꯔꯛꯑꯀꯦ ꯌꯦꯡꯁꯦꯀꯣ ꯃꯣꯏ ꯃꯣꯊꯥꯏ ꯆꯦ ꯑꯔꯦ ꯐꯔꯦ